ꯑꯥꯗ ꯌꯥꯗ ꯖꯥꯠꯅꯣ
ꯈꯪꯗꯦ ꯉꯁꯤꯗꯤ
ꯗꯨꯝ ꯋꯥꯔꯤ ꯁꯥꯟꯅ ꯂꯩꯗꯅꯅꯦ
ꯎꯝ ꯈꯪꯗꯦꯍꯩ ꯉꯁꯤꯗꯤ ꯀꯩꯗꯧꯔꯕꯅꯣ
ꯊꯔꯣꯏ ꯊꯣꯡꯕꯖꯦ ꯅꯪ ꯍꯩꯕ꯭ꯔꯥ
ꯊꯔꯣꯏꯔꯣ
ꯎꯝ꯫
ꯊꯔꯣꯢ ꯊꯣꯡꯕ ꯍꯩ
ꯅꯪꯅ ꯊꯣꯡꯕ ꯈꯨꯊꯣꯡꯁꯤꯅ ꯀꯃꯥꯏꯅ ꯊꯣꯡꯉꯤ
ꯊꯔꯣꯏꯗꯨ ꯍꯥꯟꯅ ꯐꯖꯅꯥ ꯐꯨꯠꯇꯣꯛꯑꯅꯤ
ꯎꯝ꯫
ꯐꯨꯠꯇꯣꯛꯑꯕ ꯃꯇꯨꯡꯗ ꯊꯔꯣꯏꯒ ꯐꯨꯠꯇꯣꯏꯁꯦ ꯃꯣꯔꯣꯛ
ꯑꯂꯨꯒ ꯃꯣꯔꯣꯛꯀ ꯎꯝ
ꯎꯝ ꯑꯂꯨꯒ ꯐꯖꯥꯟ ꯑꯥ ꯐꯖꯅꯥ ꯐꯨꯠꯂꯦ ꯑꯗꯨꯒ ꯑꯩꯗꯤ ꯑꯗꯨ ꯂꯣꯏꯔꯒ ꯇꯤꯜꯍꯧ ꯆꯅꯝ ꯁꯤꯡ ꯑꯔꯩ ꯑꯔꯩꯕ ꯕ꯭ꯂꯦꯛ ꯄꯦꯄꯔꯖꯨ ꯍꯥꯞꯄ ꯌꯥꯎꯋꯦ ꯍꯥꯞꯇꯕꯖꯨ ꯌꯥꯎꯋꯦ ꯂꯩꯔꯗꯤ ꯍꯥꯞꯄꯦ ꯂꯩꯇ꯭ꯔꯥꯗꯤ ꯍꯥꯞꯇ꯭ꯔꯦ ꯑꯗꯨꯒ ꯐꯖꯅꯥ ꯔꯦꯗꯤꯗ ꯊꯝꯃꯅꯤ ꯊꯥꯎꯖꯦ ꯐꯖꯅꯥ ꯉꯧꯔꯅꯤ ꯊꯥꯎ ꯉꯧꯕꯗꯖꯨ ꯍꯥꯏꯗꯤ ꯀꯩꯅꯣ ꯃꯔꯨ ꯃꯔꯨ ꯃꯆꯜ ꯍꯥꯏꯒꯗ꯭ꯔꯥ ꯑꯗꯨꯝꯕ ꯌꯥꯝ ꯍꯥꯞꯄꯦꯕ
ꯍꯣꯏ ꯖꯤꯔꯥꯒꯨꯝꯕ ꯃꯆꯜꯒꯨꯝꯕ ꯍꯥꯞꯄꯣ ꯆꯅꯝ ꯇꯤꯜꯍꯧ ꯉꯧꯔꯣ
ꯎꯝ꯫
ꯁꯤꯡ ꯈꯔ ꯍꯥꯞꯄꯣ ꯉꯁꯥꯏ ꯐꯨꯠꯇꯣꯛꯈꯤꯕ ꯁꯤꯡꯗꯣ ꯅꯪꯒꯤꯗꯣ ꯑꯩꯒꯁꯤꯒ ꯃꯥꯟꯅꯔꯝꯃꯅꯤ
ꯃꯅꯥꯔꯦ
ꯉꯁꯥꯏ ꯐꯨꯠꯈꯤꯕꯁꯤꯡꯗꯣ ꯑꯃꯨꯛ ꯍꯥꯞꯆꯤꯜꯂꯅꯤ ꯉꯧꯔꯅꯤ ꯐꯠꯖꯅ ꯉꯧꯔꯅꯤ ꯊꯨꯝ ꯈꯔ ꯍꯥꯞꯄꯅꯤ ꯁꯤꯗꯩꯁꯤꯗ ꯊꯨꯝ ꯆꯪꯅꯕ ꯑꯩꯗꯤ ꯊꯨꯝ ꯍꯥꯞꯄꯦ ꯈꯔ
ꯑꯩꯖꯨ ꯍꯥꯞꯄꯦ
ꯑ ꯑꯗꯨꯒ ꯁꯤꯗ ꯉꯧꯔꯤꯉꯩꯖꯤꯗ ꯃꯍꯤ ꯃꯆꯨꯝꯁꯦ ꯀꯪꯍꯜꯂꯤꯉꯩꯁꯤꯗ ꯉꯁꯥꯏꯒꯤ ꯑꯂꯨꯅꯦ ꯃꯣꯔꯣꯛꯅꯦ
ꯎꯝ꯫
ꯉꯥꯔꯤꯅꯦ ꯉꯥꯔꯤꯖꯦ ꯉꯥꯔꯤ ꯑꯉꯥꯟꯕꯁꯤꯅꯦ ꯆꯥꯛꯇ ꯉꯥꯟꯒꯅꯤꯗꯅ ꯉꯥꯔꯤꯗꯨꯅ
ꯎꯝ꯫
ꯑꯗꯨꯗꯨꯒ ꯃꯣꯏ ꯑꯍꯨꯝꯖꯦ ꯃꯣꯔꯣꯛ ꯃꯦꯠꯄꯒꯤ ꯇꯥꯏꯞꯇ ꯏꯔꯣꯝꯕꯒꯤ ꯇꯥꯏꯞꯇ ꯇꯛꯈꯥꯏꯕꯤꯔꯅꯤ ꯏꯁꯤꯡ ꯈꯔ ꯍꯥꯞ
ꯐꯖꯅꯥ ꯎꯝ
ꯎꯝ ꯑꯗꯨꯗꯨꯒ ꯉꯁꯥꯏꯒꯤꯗꯣ ꯐꯖꯅꯥ ꯎꯏ ꯎꯏ ꯔꯥꯎ ꯂꯥꯎꯅ ꯉꯧꯕꯤꯔꯦꯗꯅ
ꯑꯥꯎ
ꯑꯗꯨꯗꯨꯒ ꯍꯩꯖꯤꯜꯂꯅꯤꯗꯅ
ꯎꯝ꯫
ꯑꯗꯨꯗꯨꯒ ꯏꯁꯤꯡ ꯆꯥꯅꯕ ꯆꯥꯡ ꯍꯥꯞꯄꯒ ꯕ꯭ꯔꯣꯡ ꯕ꯭ꯔꯣꯡ ꯕ꯭ꯔꯣꯡ ꯕ꯭ꯔꯣꯡ ꯁꯧꯍꯜꯂꯅꯤ ꯑꯗꯥꯒꯤꯗꯤ ꯑꯩꯈꯣꯏꯅ ꯍꯥꯞꯀꯗꯕ ꯁꯥ ꯃꯔꯣꯏ ꯍꯥꯞꯄ ꯌꯥꯔꯦ ꯃꯨꯛꯊ꯭ꯔꯨꯕꯤ ꯃꯅꯥ ꯍꯥꯞꯄ ꯌꯥꯔꯦ ꯉꯥꯏꯔꯣꯡ ꯀꯩꯅꯣ ꯎꯊꯤꯟꯁꯥ ꯍꯥꯞꯄ ꯌꯥꯔꯦ
ꯎꯝ꯫
ꯑꯗꯥꯒꯤꯗꯤ ꯐꯖꯅꯥ ꯑꯗꯨꯗ ꯁꯧꯍꯜꯂꯅꯤ ꯑꯗꯩꯗꯤ ꯃꯣ ꯃꯣꯔꯣꯛ ꯁꯨ ꯍꯥꯞꯈ꯭ꯔꯦꯀꯣ ꯅꯪꯅ ꯃꯣꯔꯣꯛ ꯍꯦꯟꯅ ꯁꯥꯍꯟꯅꯤꯡꯉꯒꯅ ꯑꯁꯨꯕꯁꯨ ꯍꯥꯞꯄ ꯌꯥꯔꯦ꯫ ꯑꯗꯨꯒ ꯁꯤꯗ ꯂꯣꯏꯔꯦ ꯀꯩꯅꯣ꯫ ꯊꯨꯝꯗꯣ ꯉꯁꯥꯏꯒꯤ ꯊꯨꯝ ꯍꯥꯞꯈꯤꯕꯗꯨꯒ ꯀꯔꯤ꯫
ꯑꯦ ꯄꯥꯎꯗꯔ ꯍꯥꯏꯕꯅꯤꯗ꯫
ꯀꯩꯅꯣ ꯄꯥꯎꯗꯔ ꯄꯥꯎꯗꯔ ꯍꯥꯞꯅ ꯍꯥꯞꯄ꯭ꯔꯣ ꯅꯪ꯫
ꯆꯤꯂꯤ ꯄꯥꯎꯗꯔ꯫
ꯑꯣ ꯍꯣꯏ ꯍꯣꯏ ꯑꯩꯗꯤ ꯄꯥꯎꯗꯔ ꯍꯥꯏꯗꯤ ꯃꯥꯏ ꯇꯩꯅꯕ ꯄꯥꯎ
ꯑꯩ ꯅꯠꯇꯦ ꯑꯩꯗꯤ ꯆꯤꯂꯤ ꯄꯥꯎꯗꯔꯗꯣ ꯃꯦ ꯃꯦꯒꯤꯗꯕꯧ ꯍꯥꯞ ꯄꯤꯅꯦ꯫
ꯍꯣꯏ ꯍꯣꯏ ꯑꯩꯗꯤ ꯎꯃꯣꯔꯣꯛ ꯍꯥꯞꯄꯦ꯫
ꯃꯦꯒꯤꯗ ꯑꯥ ꯍꯥꯞꯄ ꯌꯥꯎꯒ꯭ꯔꯦ ꯑꯩꯁꯨ꯫ ꯂꯩꯇꯕꯒꯤ ꯑꯁꯨꯕꯗꯣ ꯍꯥꯞꯄ ꯑꯗꯨ ꯍꯥꯞꯄ ꯂꯩꯇꯕꯒꯤ ꯍꯥꯞꯄꯗꯤ ꯌꯥꯎꯔꯦ꯫
ꯍꯣꯏ ꯍꯣꯏ ꯃꯦꯒꯤ ꯊꯣꯡꯕꯗꯒ ꯃꯣꯔꯣꯛ ꯈꯔ ꯁꯥꯔ ꯄꯦꯜꯂꯒ ꯄꯨꯛ ꯅꯨꯡꯉꯥꯏꯔꯛꯇꯕ ꯑꯗꯨꯗꯨꯒ ꯑꯗꯨꯒ ꯍꯥꯞꯄ ꯐꯗꯤꯒꯣꯝ ꯍꯥꯞꯄꯁꯨ ꯌꯥꯔꯦ ꯍꯥꯞꯇ꯭ꯔꯁꯨ ꯌꯥꯔꯦ꯫
ꯎꯝ ꯂꯣꯏꯔꯦ ꯊꯔꯣꯏ ꯊꯣꯡꯕ ꯁꯤꯗ ꯂꯣꯏꯔꯦ꯫
ꯂꯣꯏꯔꯦ ꯎꯇꯤ ꯑꯃꯨꯛ ꯊꯣꯡꯉꯛꯑꯣ ꯑꯗꯩꯗꯤ ꯎꯇꯤ ꯊꯣꯡꯕ ꯍꯩꯕ꯭ꯔꯣ꯫
ꯎꯇꯤ ꯊꯣꯡꯕꯗꯤ ꯍꯩꯇꯦ꯫
ꯅꯌꯥ ꯄꯪꯍꯤ ꯍꯤꯒꯠꯂꯤꯗꯣ ꯀꯩꯒꯤꯅꯣ ꯁꯣꯝꯗꯩꯁꯤꯗ ꯃꯤꯅ ꯔꯦꯀꯣꯔꯠ ꯂꯧꯗꯣꯏꯅꯦ꯫ ꯃꯩꯌꯥꯁꯤ ꯄꯪꯍꯤꯗ ꯍꯤꯒꯠꯂꯤꯅꯦ꯫
ꯎꯠꯇꯤ ꯊꯣꯡꯕꯗꯣ ꯀꯃꯥꯏꯟ ꯊꯣꯡꯗꯣꯏꯅꯣ꯫
ꯎꯇꯤꯖꯤꯔꯣ ꯎꯇꯤꯁꯤꯖꯨ ꯃꯥꯟꯗꯦꯗ ꯎꯇꯤꯖꯦ ꯑꯃꯥꯒ ꯑꯃꯥꯒ ꯃꯥꯅꯗꯝꯅꯤ ꯏꯟꯖꯥꯡ ꯈꯨꯊꯣꯡꯁꯦ꯫
ꯑ ꯑꯁꯪꯕꯗꯣ꯫
ꯑꯩꯅ ꯅꯍꯥꯟ ꯑꯝ ꯑꯃꯨꯛ ꯊꯣꯡꯒ꯭ꯔꯦ꯫ ꯑꯩꯅ ꯊꯣꯡꯕꯗꯨꯗꯤ ꯑꯁꯪꯕ ꯅꯠꯇꯦ ꯃꯪꯒꯟꯒ ꯁꯣꯏ ꯎꯁꯣꯏꯒ ꯎꯇꯤꯅꯤ꯫
ꯑꯣ ꯑꯣ ꯈꯪꯉꯦ ꯈꯪꯉꯦ꯫
ꯀꯩ ꯀꯩꯅꯣ ꯑꯩꯅ ꯀꯥꯎꯕꯨ ꯀꯥꯎꯔꯦ ꯑꯩꯅ ꯊꯣꯡꯒꯤ ꯃꯑꯣꯡꯗꯣ ꯄ꯭ꯔꯦꯁꯔ ꯀꯨꯀꯔꯗ ꯀꯥꯝꯊꯣꯛꯑꯦꯕ ꯑꯩꯗꯤ꯫
ꯑꯥ꯫
ꯀꯥꯝꯊꯣꯛꯑ ꯂꯣꯏꯔꯒ ꯑꯃꯨꯠ ꯈꯔ ꯈꯔ ꯃꯩ ꯈꯔ ꯀꯩꯅꯣ ꯇꯧꯔꯒ ꯃꯈꯨꯝ ꯍꯥꯡꯗꯣꯛꯑꯒ ꯑꯃꯨꯛ ꯑꯣꯠꯄ꯫ ꯑꯗꯨꯗ ꯁꯣꯗꯥ ꯕꯥꯏꯒꯞ ꯍꯥꯞꯄ ꯑꯗꯨꯃꯥꯏꯟ ꯇꯧꯋꯦ ꯑꯩꯗꯤ꯫ ꯈꯪꯗꯦ ꯃꯥꯥꯟꯅꯗꯝꯅꯤ ꯃꯤ ꯈꯨꯊꯣꯡ ꯈꯨꯊꯣꯡ꯫
ꯍ ꯍꯋꯥꯏ ꯍꯋꯥꯏ ꯊꯣꯡꯕꯗ ꯁꯣꯗꯥ ꯕꯥꯏꯒꯞ ꯍꯥꯞꯄ ꯊꯦꯡꯅꯔꯕ꯫ ꯍꯋꯥꯏ ꯊꯣꯡꯕ ꯍꯥꯏꯗꯤ ꯑꯣ ꯍꯥꯞꯄꯣ ꯎꯇꯤꯒꯤ ꯇꯥꯏꯞꯇ ꯇꯧꯕꯅꯦ꯫ ꯎꯝ ꯌꯥꯝ ꯅꯠꯇꯕ ꯈꯤꯇꯪꯈꯛ ꯅꯍꯥꯟ ꯍꯥꯞꯄꯦ꯫ ꯍꯥꯞꯄꯒ ꯍꯞꯇꯥ ꯑꯃꯨꯛ ꯆꯥꯒ꯭ꯔꯦ ꯑꯗꯨꯝꯕ ꯑ
ꯑꯦ ꯑꯦ ꯑꯦ ꯅꯍꯥꯟ ꯅꯨꯄꯥ ꯑꯃ ꯋꯥꯔꯤ ꯁꯥꯅꯕꯗꯣ ꯈꯪꯕ꯭ꯔꯥ ꯑꯗꯨꯗꯨꯅ ꯍꯥꯏꯔꯝꯃꯦ ꯁꯨꯃꯥꯏꯅ꯫ ꯑꯥ ꯇꯈꯦꯜꯂꯩ ꯃꯔꯨꯗꯣ ꯑꯗꯨꯗꯣ ꯊꯔꯣꯏ ꯊꯣꯡꯕꯗ ꯍꯥꯞꯄ ꯌꯥꯏ ꯍꯥꯎꯕꯅꯦꯌꯦ꯫
ꯇꯈꯦꯜꯂꯩ ꯃꯔꯨ꯫
ꯑꯥ ꯇꯈꯦꯜꯂꯩ ꯃꯔꯨ ꯏꯔꯣꯝꯕꯗꯗꯤ ꯍꯥꯞꯄꯅꯦꯕ ꯈꯝꯕ꯭ꯔꯥ ꯂꯣꯛꯂꯩꯒꯤ ꯇꯥꯏꯞꯇ ꯇꯧꯕ ꯇꯧꯗꯣꯏꯅꯦꯕ꯫
ꯑꯥ꯫
ꯑꯗꯨꯗꯣ ꯏꯔꯣꯝꯕꯗꯗꯤ ꯍꯥꯞꯅꯩꯌꯦꯕ ꯈꯝꯕ꯭ꯔꯥ ꯑꯗꯨꯗꯨꯒ ꯃꯥꯅ ꯍꯥꯏꯅꯦ꯫ ꯀꯩꯅꯣꯗ ꯍꯥꯄ ꯌꯥꯏꯌꯦꯌꯦ ꯑꯥ ꯀꯔꯤ
ꯊꯔꯣꯏ
ꯊꯔꯣꯏ ꯊꯣꯡꯕꯗ ꯍꯥꯞꯄ ꯌꯥꯏ ꯑꯗꯨꯗꯨꯒ ꯑꯩꯅ ꯃꯉꯣꯟꯗꯒꯤ ꯈꯪꯍꯧꯔꯤꯖꯦ ꯑꯅꯤꯅꯦ
ꯀꯔꯤ
ꯑꯃꯅꯅꯦ ꯊꯔꯣꯏ ꯊꯣꯡꯕ ꯂꯩꯔꯦ ꯊꯔꯣꯏ ꯊꯣꯡꯕꯗ ꯍꯧꯖꯤꯛꯀꯤ ꯀꯩꯅꯣꯗꯣ ꯍꯥꯞꯄꯒꯤ ꯑꯃ ꯂꯩꯌꯦꯗꯅ ꯑꯗꯨꯒ ꯑꯣ ꯎꯇꯤ ꯊꯣꯡꯕꯗ ꯎꯇꯤ ꯑꯁ ꯁꯪꯕ ꯊꯣꯡꯕꯗ ꯑꯩꯈꯣꯏꯅ ꯑ ꯁꯪꯅꯕꯅꯦꯅ ꯃꯅꯥ ꯄꯥꯟ ꯃꯅꯥ ꯄꯥꯡꯈꯣꯛ ꯃꯅꯥ ꯍꯥꯞꯇ꯭ꯔꯥ ꯑ ꯄꯥꯡꯈꯣꯛ ꯃꯅꯥ ꯍꯥꯞꯄꯁꯦ ꯑꯁꯤꯗꯩꯁꯤꯗ ꯀꯩꯅꯣ ꯑ ꯀꯐꯣꯏ ꯃꯅꯥ ꯍꯥꯞꯀꯗꯣꯏꯕ ꯂꯦꯡꯗꯅꯕ
ꯑꯣ
ꯈꯔꯗꯤ ꯀꯥꯟꯅꯔꯦꯀꯣ ꯑꯗꯣ ꯑꯩꯅ ꯈꯪꯍꯧꯔꯤꯖꯦ
ꯀꯥꯟꯅꯔꯦ ꯅꯪ ꯍꯌꯦꯡ ꯊꯣꯡꯕꯗ ꯑꯦꯄ꯭ꯂꯥꯏ ꯇꯧ ꯌꯥꯔꯦ
ꯑꯗꯨꯒ ꯍꯋꯥꯏ ꯊꯣꯡꯕꯗ ꯀꯔꯤ ꯑꯕ ꯁꯣꯗꯥ ꯕꯩꯒꯞ ꯍꯥꯞꯄ
ꯎꯝ
ꯑꯣ ꯑꯍꯨꯝꯁꯨꯨꯔꯦ ꯑꯩ ꯈꯪꯉꯤꯁꯦ
ꯎꯇꯤ ꯎꯇꯤ ꯎꯇꯤ ꯇ ꯇꯥꯏꯞꯇ ꯇꯧꯕꯅꯦꯕ ꯑꯗꯨꯁꯨ ꯆꯥꯀꯥꯟꯗ
ꯃꯪꯒꯟ ꯎꯇꯤ ꯂꯩꯔꯦ ꯎꯇꯤ ꯑꯁꯪꯕ ꯂꯩꯔꯦ ꯆꯒꯦꯝ ꯄꯣꯝꯕꯗꯤ ꯈꯪꯗꯦ ꯃꯆꯜ ꯑꯝꯇ ꯁꯨꯅ ꯇꯧꯗ꯭ꯔꯤꯝꯅꯤꯅ ꯑꯩ ꯈꯪꯗꯦ ꯍꯩꯇꯦ ꯃꯆꯜ ꯌꯥꯝ ꯌꯥꯝꯕꯅꯦ ꯃꯥꯗꯤ
ꯄ꯭ꯔꯣꯁꯦꯁ ꯁꯦ ꯍꯥꯏꯐꯦꯠ ꯀꯃꯥꯏ ꯇꯧꯒꯦ ꯑꯗꯨꯕꯣ
ꯆꯒꯦꯝꯄꯣꯝꯕ꯭ꯔꯣ
ꯑꯥ
ꯆꯒꯦꯝꯄꯣꯝꯕꯗꯤ ꯉꯥ ꯉꯥꯐꯛꯀꯨꯝꯕꯗꯣ ꯈꯪꯕ꯭ꯔꯥ
ꯈꯪꯉꯦ ꯈꯪꯉꯦ
ꯉꯥꯐꯛꯀꯨꯝꯕ ꯉꯥꯖꯦ ꯈꯔ ꯃꯅꯝ ꯅꯝ ꯊꯤꯔꯛꯄ ꯂꯩꯕꯗꯣ ꯈꯪꯕ꯭ꯔꯥ ꯗꯥꯏꯔꯦꯛ ꯄꯠꯇꯕꯤꯗ ꯑꯃ ꯀꯩ ꯍꯥꯏꯗꯣꯏꯅꯣ ꯈꯪꯗꯦ
ꯉꯥꯄꯨꯝ
ꯑꯗꯨꯒꯨꯝꯕꯗꯣ ꯍꯥꯞꯄꯅ ꯍꯦꯟꯅ ꯍꯥꯎꯕꯩ ꯇꯥꯏꯞ ꯇꯧꯕꯅꯦ
ꯎꯝ ꯃꯅꯝꯗꯨ ꯆꯥꯟꯅ
ꯑꯗꯨꯗꯨꯒ ꯎꯝ ꯑꯗꯨꯗꯨꯒ ꯃꯥꯒꯤꯗꯤ ꯄꯥꯈꯣꯟ ꯑꯃ ꯍꯥꯞꯄꯤꯔꯅꯤ ꯑꯗꯒꯤꯗꯤ ꯃꯆꯜ ꯃꯌꯥꯝ ꯍꯥꯞꯄ ꯌꯥꯕꯅꯦ ꯌꯣꯡꯆꯥꯛꯁꯨ ꯍꯥꯞꯄ ꯌꯥꯔꯦ
ꯑꯗꯨꯒ ꯌꯣꯡꯆꯥꯛ ꯆꯥꯕ꯭ꯔꯣ ꯅꯪ
ꯌꯣꯡꯆꯥꯛꯇꯤ ꯆꯥꯗꯦ
ꯌꯣꯡꯆꯥꯛꯁꯦ ꯁꯤꯡꯖꯨꯗ ꯆꯥꯔꯒ ꯏꯔꯣꯝꯕꯒꯨꯝꯕꯗ ꯇꯥꯗꯕ ꯃꯤꯖꯨ ꯂꯩ
ꯑ ꯀꯩꯅꯣ ꯍꯣꯏ ꯑꯗꯨꯃꯥꯏꯅ ꯇꯪꯈꯥꯏ ꯇꯪꯈꯥꯏ ꯁꯣꯏꯔ ꯃꯆꯥ ꯃꯆꯥ ꯁꯣꯏꯔꯒ ꯁꯤꯡꯖꯨꯗ ꯍꯥꯞ
ꯑꯥ ꯎꯝ ꯃꯍꯥꯎ ꯃꯥꯟꯗꯦꯕ ꯏꯔꯣꯝ ꯨꯕꯗ ꯍꯥꯞꯄ ꯌꯣꯡꯆꯥꯛꯁꯤꯒ ꯁꯤꯡꯖꯨꯗ ꯍꯥꯞꯄ ꯌꯣꯡꯆꯥꯛꯁꯤꯒ ꯃꯥꯟꯅꯗꯦꯕꯣ ꯃꯍꯥꯎꯗꯣ ꯎꯝ ꯁꯨꯃꯥꯏꯅ ꯁꯨꯝ ꯌꯥꯕꯤꯔꯗꯤ ꯉꯔꯥꯡ ꯑꯅꯤ ꯑꯍꯨꯝ ꯁꯥꯟꯅꯔꯝꯃꯗꯕꯅꯦ ꯍꯥꯏꯕ ꯀꯣꯜꯗꯣ꯫
ꯍꯣꯏ ꯑꯗꯨ ꯉꯔꯥꯡꯃꯨꯛ ꯁꯥꯟꯅꯔꯝꯃꯗꯤ ꯉꯁꯤꯁꯨ ꯍꯦꯟꯅ ꯑꯃꯨꯛ ꯄꯣꯏꯟꯗꯣ꯫ ꯀꯥꯖꯒꯗꯕ꯫
ꯍꯣꯏ
ꯀꯔꯤꯅꯣ ꯂꯥꯏꯕꯛꯅꯔ ꯅꯠꯇ꯭ꯔꯅ ꯀꯔꯤꯅꯣꯝꯃ
ꯏꯃꯥꯏ ꯄꯦꯝꯃ ꯏꯃꯥꯏ ꯏꯄꯦꯝꯃ ꯑꯗꯨꯃꯥꯏꯅ ꯌꯥꯝ ꯈꯟꯖꯤꯟꯒꯤꯅꯨꯍꯦ ꯂꯥꯏꯕꯛꯅꯔꯥꯑꯦ꯫
ꯑꯗꯨꯗꯤ ꯉꯔꯥꯡ ꯌꯥꯗ꯭ꯔꯦ ꯉꯁꯤ ꯌꯥꯔꯛꯏꯖꯦ ꯀꯔꯦ ꯀꯃꯥꯏ ꯕꯣꯜꯁꯦ ꯑꯃꯨꯔꯛꯇꯤ ꯌꯦꯡꯒ꯭ꯔꯦ ꯉꯔꯥꯡꯂ ꯅꯍꯥꯜꯂ꯫ ꯅꯣꯏ ꯑꯥꯔꯖꯦꯟꯇꯤꯅꯥꯒ ꯏꯖꯤꯞꯀ ꯁꯥꯟꯅꯃꯤꯠꯇꯣ꯫
ꯅꯪꯗꯤ ꯃꯦꯁꯤꯔ ꯔꯣꯅꯥꯜꯗꯣꯔꯥ꯫
ꯑꯩꯔꯣ ꯕꯣꯟꯗꯤ ꯁꯥꯟꯅꯕꯖꯦ ꯋꯥꯜ ꯀꯞꯁꯦ ꯁꯨꯛꯌꯦꯡꯗꯤ ꯌꯦꯡꯗ꯭ꯔꯤꯕꯀꯣ ꯑꯗꯣ ꯑꯩꯅ ꯄꯥꯝꯖꯔꯛꯄꯖꯦ ꯄꯤꯛꯏꯉꯩꯗꯒꯤ ꯔꯣꯅꯥꯜꯗꯣ꯫
ꯍꯣꯏ ꯍꯣꯏ ꯆꯨꯝꯃꯦ ꯆꯨꯝꯃꯦ ꯑꯩꯁꯨ ꯔꯣꯅꯥꯜꯗꯣꯅꯦ꯫
ꯑꯗꯨ ꯃꯥꯒꯤ ꯄ꯭ꯂꯦꯗꯤ ꯁꯨꯌꯦꯡ ꯌꯦꯡꯗ꯭ꯔꯦ ꯍꯟꯗꯛꯀꯤꯁꯤꯁꯨ ꯌꯦꯡꯗꯦ꯫
ꯍꯟꯗꯛꯀꯤꯁꯦ ꯀꯩꯅꯣ ꯇꯧꯋꯦ ꯌꯥꯝ ꯍꯥꯏꯅꯕꯅꯦ ꯍꯥꯏꯗꯤ ꯈꯪꯗꯦꯗ꯫
ꯃꯦꯁ ꯀꯩꯅꯣꯗꯤ ꯔꯣꯅꯥꯜꯗꯣꯁꯦ ꯀꯩꯅꯣ ꯇꯤꯝꯅꯁꯨ ꯁꯞꯄꯣꯔꯠ ꯇꯧꯕꯤꯗ꯭ꯔꯦꯕꯀꯣ꯫
ꯑ ꯑ ꯑꯣ
ꯁꯨꯃꯥꯏꯅ ꯍꯥꯏꯅꯕꯅꯦ ꯃꯣꯏꯒꯤ ꯇꯤꯝꯒꯤ ꯃꯤꯗꯣ
ꯑ
ꯃꯤꯁꯤꯡꯗꯣ ꯑꯗꯨꯗꯨꯅ ꯃꯥꯁꯦ ꯁꯞꯄꯣꯔꯠ ꯇꯧꯕꯤꯗꯦ ꯈꯣꯠꯇꯦ ꯕꯣꯜ ꯐꯪꯗ꯭ꯔꯦ ꯈꯣꯠꯇꯦ꯫ ꯔꯣꯅꯥꯜꯗꯣꯗꯣ ꯕꯣꯜ ꯐꯪꯗꯕꯅꯦ ꯈꯣꯠꯇꯕꯅꯦ ꯀꯥꯏꯅꯒ ꯍꯥꯏꯕꯤꯔꯤꯗꯣ꯫ ꯃꯣꯏꯅꯅꯦ ꯍꯥꯏꯗꯤ ꯁꯨꯝ ꯔꯣꯅꯥꯜꯗꯣꯒꯤꯗꯃꯛ ꯄꯣꯔꯇꯨꯒꯜ ꯍꯥꯏꯔꯒ ꯔꯣꯅꯥꯜꯗꯣ ꯔꯣꯝꯗ ꯆꯠꯈꯤꯗ꯭ꯔꯥ
ꯎꯝ
ꯄꯣꯔꯇꯨꯒꯜꯅ ꯀꯥꯔꯁꯨ ꯔꯣꯅꯥꯜꯗꯣ ꯉꯥꯛꯇꯒꯤ ꯇꯥꯏꯞꯇ ꯇꯧꯋꯤꯗꯅꯀꯣ ꯃꯤꯁꯤꯡꯁꯦ꯫
ꯑꯥ
ꯑꯗꯨꯗꯨꯅ ꯃꯣꯏꯅ ꯃꯥꯒꯤꯗꯃꯛꯇ ꯁꯥꯟꯅꯕ꯭ꯔꯣ ꯀꯥꯏꯅ ꯈꯜꯂꯛꯄꯗꯨꯅꯦꯕ ꯃꯤꯁꯦ꯫
ꯑꯗꯨꯗꯨꯒꯤ ꯎꯝ ꯑꯗꯨꯗꯨꯒꯤ ꯍꯥꯏꯗꯤ ꯄꯣꯔꯇꯨꯒꯜ ꯍꯥꯏꯁꯦ ꯔꯣꯅꯥꯜꯗꯣꯅ ꯅꯠꯇ꯭ꯔꯣ ꯆꯤꯡꯈꯠꯄꯤꯔꯝꯃꯤꯗꯣ ꯁꯤ ꯁꯤ ꯌꯧꯅ ꯃꯤꯅ ꯀꯩꯅꯣ ꯇꯧꯔꯤꯁꯦ ꯑꯗꯨꯗꯨꯒꯤ ꯃꯥ ꯆꯍꯤ ꯇꯥꯌ꯭ꯔꯠ ꯑꯣꯏꯔꯅꯤ ꯆꯍꯤ ꯅꯤꯐꯨꯃꯥꯊꯣꯏ ꯁꯨꯔꯦ ꯃꯊꯪꯗꯤ ꯌꯥꯎꯕ ꯐꯪꯉꯔꯣꯏ꯫ ꯈꯣꯠꯂꯔꯣꯏ ꯑꯗꯨꯒꯨꯝꯕꯗꯣ ꯈꯤꯇꯪ ꯈꯜꯂꯒ ꯁꯞꯄꯣꯔꯠ ꯇꯧꯍꯟꯅꯤꯡꯉꯦ ꯍꯥꯏꯕꯅꯤꯗ꯫ ꯃꯤ ꯃꯦꯁꯤꯒꯤꯅ ꯍꯦꯇ꯭ꯔꯤꯛ ꯆꯟꯈꯤꯕ ꯃꯇꯝꯗ ꯌꯦꯡꯉꯨꯅꯦ ꯈꯪꯗꯦ ꯁꯣꯝꯗꯩꯁꯤꯗ ꯐꯦꯟ ꯃꯈꯩꯗꯤ ꯍꯥꯠꯅꯗꯣꯔꯦ ꯁꯣꯝꯗꯩꯁꯤꯗ ꯃꯣꯏꯅ ꯁꯥꯟꯅꯔꯒ
ꯎꯝ
ꯕꯦꯠꯇꯤꯡ ꯇꯧꯅꯕꯗ ꯑꯝꯇꯣꯢꯕ꯫
ꯑꯩꯈꯣꯏ ꯏꯃꯥꯟ
ꯃꯦꯛꯆꯤꯗꯤ ꯃꯦꯁꯤꯗꯤ ꯃꯥꯏ ꯄꯦꯃꯥ ꯃꯦꯁꯤ ꯍꯣꯏꯅ ꯑꯥꯔꯖꯦꯟꯇꯤꯅꯥꯒ ꯄꯥꯔꯤꯕ ꯇꯤꯝꯁꯤꯡꯗꯣ ꯑꯝꯇ ꯌꯦꯡꯉꯨꯅꯦ ꯑꯟ ꯄꯣꯔꯇꯨꯒꯜꯒ ꯄꯥꯔꯤꯕ ꯐ꯭ꯔꯥꯟꯁ ꯑꯗꯒꯤꯗꯤ ꯀꯔꯤ ꯀꯔꯤꯑꯕ ꯑꯗꯒꯤꯗꯤ ꯃꯣꯏꯅ ꯄꯥꯔꯤꯕ ꯇꯤꯝ ꯃꯈꯩꯗꯣ ꯑꯔꯤꯡꯕ ꯉꯥꯛꯇꯅꯦ ꯏꯁꯄꯦꯟ ꯐ꯭ꯔꯥꯟꯁ ꯖꯔꯃꯅꯤꯔꯥ ꯖꯔꯃꯅꯤꯔ ꯀꯩꯅꯣꯝꯁꯨ ꯑꯗꯨꯗꯨꯒ ꯑꯥꯔꯖꯦꯟꯇꯤꯅꯥꯅꯅꯦ ꯋꯥꯜ ꯀꯞ ꯃꯌꯥꯝ ꯁꯥꯟꯅꯔꯛꯄꯁꯤꯗ ꯄꯥꯗꯕ ꯇꯤꯝ ꯌꯥꯎꯋꯦꯕ ꯈꯪꯕ꯭ꯔꯥ ꯑꯗꯨꯗꯤ ꯃꯤꯆꯪ ꯃꯤꯈꯥꯏ ꯅꯥꯏ ꯍꯥꯏꯗ꯭ꯔꯗꯤ ꯀꯣ ꯏꯁꯤꯟ ꯀꯣ ꯏꯟꯁꯤꯗꯦꯟꯅꯦ ꯍꯥꯏꯗꯣꯏꯔꯣ
ꯑꯗꯨꯗꯤ ꯐꯤꯐꯥꯒ ꯃꯦꯁꯤꯒ ꯃꯥꯟꯅꯈ꯭ꯔꯦꯅꯦ
ꯍꯟꯗꯛꯀꯤꯅꯦ ꯍꯟꯗꯛꯀꯤ ꯏꯖꯤꯞꯀ ꯀꯩꯅꯣꯒ ꯁꯥꯟꯅꯕꯗꯣ
ꯎꯝ
ꯑꯔꯖꯦꯟꯇꯤꯅꯥꯒ ꯁꯥꯅꯕꯗꯨꯖꯨ ꯃꯤꯅꯝ ꯆꯥꯏ ꯀꯥꯏꯅ ꯍꯥꯏꯕꯅꯦꯕ ꯃꯤ ꯃꯌꯥꯝꯅ ꯍꯥꯏꯅꯔꯛꯏꯖꯦ ꯑꯗꯨ ꯈꯔꯗꯤ ꯂꯩꯔꯝꯃꯅꯤꯗꯅ
ꯑꯣ ꯑꯩ ꯑꯃꯗꯤ ꯎꯒꯤꯌꯦ ꯃꯣꯏ ꯍꯟꯗꯛ ꯑꯗꯨ ꯅꯨꯃꯤꯠꯇꯨꯒꯤ ꯁꯥꯟꯅꯔꯨꯕꯒꯤ ꯑ ꯔꯦꯐ꯭ꯔꯤꯗꯣ ꯑꯗꯨꯗꯨ ꯕꯦꯟ ꯇꯧꯒ꯭ꯔꯦ ꯍꯥꯏꯕ ꯀꯩꯅꯣꯝ ꯍꯥꯏ
ꯍꯣꯏ ꯔꯦꯐ꯭ꯔꯤꯗꯣ
ꯎꯝ
ꯀꯩꯅꯣ ꯇꯧꯋꯦ ꯍꯥꯏꯌꯦꯕ ꯈꯤꯇꯪ ꯃꯤꯆꯪ ꯆꯪꯅꯕꯩ ꯇꯥꯏꯞꯇ ꯇꯧꯋꯦꯕ ꯌꯥꯗꯦꯕ ꯑꯗꯨꯗꯤ ꯐꯤꯐꯥ ꯄ꯭ꯔꯤꯟꯁꯦꯁꯅ ꯍꯥꯏꯗꯣ ꯃꯇꯤꯛ ꯆꯥꯔꯦ
ꯀꯩ ꯀꯩ ꯍꯥꯏꯔꯤꯅꯣꯕ
ꯈꯪꯗꯦꯗ ꯑꯁ ꯑꯩꯁꯨ ꯃꯤ ꯈꯠꯅꯒꯦ ꯇꯧꯔꯝꯅꯦ ꯊꯋꯥꯏ ꯅꯨꯡꯉꯥꯏꯇ꯭ꯔꯤꯉꯩꯗꯨꯗ
ꯎꯝ
ꯑꯩꯗꯤ ꯌꯦꯡꯉꯦꯕ ꯑꯍꯤꯡ ꯇꯨꯝꯗꯕꯤꯗ ꯑꯗꯨꯒꯤꯗꯣ ꯌꯦꯡꯗ꯭ꯔꯦ ꯍꯧꯖꯤꯛꯄꯨꯗꯤ ꯔꯣꯅꯥꯜꯗꯣ ꯊꯣꯛ ꯌꯥꯎꯗꯕꯗꯩ ꯃꯦꯁꯤꯗꯤ ꯃꯉꯣꯟꯗ ꯄꯤꯔ ꯄꯤꯔꯒ ꯆꯜꯍꯟꯕꯩꯅꯦ ꯀꯩꯅꯣ ꯕꯣꯜꯗꯣ
ꯑꯩꯗꯤ ꯔꯣꯅꯥꯜꯗꯣꯅ ꯕꯣꯜ ꯁꯥꯟꯅꯗ꯭ꯔꯁꯨ ꯑꯩꯒꯤꯗꯤ ꯔꯣꯅꯥꯜꯗꯣ ꯂꯩꯒꯔꯦꯗ
ꯍꯣꯏ ꯔꯣꯅꯥꯜꯗꯣ ꯑꯗꯨꯝ ꯍꯥꯏꯗꯤ ꯃꯤ ꯃꯤꯒꯤ ꯑꯄꯥꯝꯕ ꯍꯥꯏꯁꯦ ꯌꯥ ꯄꯣꯟꯇꯦꯗꯅ ꯃꯥꯡ ꯀꯥꯠ ꯇꯔꯦ ꯃꯥ ꯄꯣꯔꯦꯅ ꯅꯪ ꯄꯥꯝꯃꯔꯣꯏ ꯍꯥꯏꯕꯗꯤ ꯌꯥꯕ ꯅꯠ ꯇꯦꯕ ꯅꯨ ꯃꯤꯅ ꯑꯗꯨꯝ ꯄꯥꯝꯖꯕ ꯍꯥꯏꯖꯦ
ꯔꯣꯅꯥꯜꯗꯣ ꯎꯕꯗ ꯄꯦꯔꯤꯅꯤ ꯀꯩꯅꯣ ꯑꯩ
ꯃꯃꯥꯡꯒꯤ ꯇꯨ ꯊꯥꯎꯖꯟ ꯇꯣꯏꯟꯇꯤ ꯇꯣꯏꯟꯇꯤ ꯇꯨꯗ ꯁꯥꯟꯅꯈꯤꯕ ꯋꯥꯜ ꯀꯞꯇ ꯀꯞꯄ ꯆꯪꯈꯤꯕꯗꯣ
ꯎꯝ ꯀꯞꯄꯦ
ꯅꯨꯡꯉꯥꯏꯇꯦꯕ ꯍꯟꯗꯛ ꯀꯞꯄꯗꯨꯕꯨꯗꯤ ꯍꯥꯏꯗꯤ ꯎꯕ ꯀꯥꯟꯗ ꯊꯝꯃꯣꯏ ꯁꯣꯛꯄꯗꯣ ꯃꯃꯥꯡꯒꯤꯗꯨꯅ ꯍꯦꯟꯅ ꯅꯨꯡꯁꯤꯕꯩ ꯇꯥꯏꯞ ꯇꯧꯋꯦꯕ
ꯑꯩ ꯔꯣꯅꯥꯜ ꯗꯨꯗ ꯑꯗꯨ ꯃꯥꯥꯏꯅ ꯇꯧꯕꯗꯨꯗꯤ
ꯃꯤꯅꯤꯠ ꯇꯔꯥꯏꯊꯣꯏ ꯁꯨꯗꯣꯔꯦꯀꯣ ꯑꯩ ꯑꯃꯨꯛ ꯇꯧꯔꯛꯑꯣꯔꯥ
ꯌꯥꯏ